ꯍꯜꯂꯣ ꯌꯥꯔꯦ
ꯀꯃꯥꯏ ꯌꯥꯏꯅꯣ
ꯈꯪꯗꯦ ꯀꯃꯥꯏꯅ ꯌꯥꯏꯅꯣ ꯃꯥꯊꯟ ꯌꯥꯏꯔꯦ
ꯈꯤꯇꯪ ꯀꯩꯅꯣ ꯇꯧꯔꯤꯖꯥꯠꯂꯣ
ꯉꯥꯇꯪ ꯌꯥꯗꯕ ꯃꯥꯜꯂꯦ ꯈꯪꯗꯦ ꯆꯞꯉꯥꯡ ꯑꯩ ꯄꯩꯁꯥ ꯐꯪꯉꯣꯏꯅ ꯑꯩ ꯆꯥꯛꯆꯥꯥ ꯈꯣꯏ ꯃꯥꯅ ꯇꯞ ꯇꯞ ꯉꯥꯡꯉꯣ ꯍꯥꯏꯕ ꯄꯩꯁꯥ ꯐꯪꯉꯣꯏ ꯃꯥꯁꯨ ꯀꯌꯥꯝ ꯌꯥꯝꯕ ꯆꯥꯛꯁꯦ ꯑꯩꯅ ꯆꯥꯊꯣꯛꯑꯗꯤ ꯍꯣꯔꯦꯟꯗꯤ ꯑꯩ ꯀꯤ ꯆꯥꯗꯣꯏꯕ ꯆꯥꯛ ꯊꯣꯡꯉꯥꯕꯣ ꯊꯥꯒꯠꯂꯥꯕꯣ
ꯊꯥꯒꯠꯂꯦ
ꯀꯩ ꯍꯤꯟꯖꯥꯡ
ꯀꯩꯅꯣ ꯇꯧꯔꯒꯦꯅ ꯂꯧꯁꯟꯂꯤ ꯌꯥꯝ ꯀꯟꯅꯥ ꯈꯥꯃꯦꯟ ꯀꯩꯀꯥ ꯈꯔ ꯊꯣꯡꯉꯥꯒꯦꯅ
ꯀꯩ ꯈꯥꯃꯦꯟꯅꯣ
ꯈꯪꯗꯤꯌꯦ ꯃꯥꯃꯤꯡ ꯉꯥ ꯊꯥꯛꯆꯜꯂꯒ ꯊꯣꯡꯒꯦ ꯇꯧꯕꯅꯦ
ꯉꯥ ꯑꯌꯥꯏꯕ
ꯎꯝ
ꯑꯩꯖꯨ ꯃꯌꯥꯟ ꯃꯌꯥꯟ ꯊꯣꯡꯉꯦ ꯆꯥꯔꯦ
ꯆꯥꯔꯕꯣ
ꯆꯥꯔꯤ ꯍꯧꯖꯤꯛ ꯑꯗꯣ ꯃꯤ ꯂꯥꯛꯀꯅꯤ ꯍꯥꯏꯌꯦ ꯑꯗꯨꯅ ꯌꯦꯟ ꯑꯃꯨꯛ ꯊꯣꯡꯅꯤꯌꯦ ꯑꯩꯅ ꯍꯣꯔꯦꯟ ꯆꯥꯛ ꯀꯃꯥꯏꯅ ꯆꯟꯗꯣꯏꯅꯣ ꯍꯥꯏꯕ ꯑꯩꯅꯥ
ꯅꯪꯅ ꯈꯔ ꯈꯥꯛꯆꯟꯕ ꯑꯃ ꯗꯔꯀꯥꯔ ꯑꯣꯏꯔꯤꯅꯦ ꯆꯈꯥꯎꯗꯣ ꯎꯝ ꯅꯪꯅ ꯀꯩꯅꯣ ꯇꯧꯈꯤꯕ ꯃꯤꯡꯗꯣ ꯑꯣꯏꯗꯣꯏꯔꯁꯦ ꯁꯤꯜꯚꯤꯌꯥ ꯁꯤꯜꯚꯤꯌꯥ ꯍꯥꯏꯔ ꯊꯣꯛꯂꯤꯏꯁꯦ ꯅꯨꯄꯤ
ꯃꯥꯅꯦ ꯃꯥꯅꯦ ꯑꯩ ꯁꯤꯜꯕꯤꯌꯥ ꯇꯧ ꯊꯝꯕꯥꯅꯦ
ꯑꯩꯒꯤ ꯑꯇꯣꯝꯕꯤ ꯍꯥꯏꯒꯤꯕꯥꯅꯦ
ꯊꯣꯛꯂꯛꯇꯔ꯭ꯤꯌꯦ ꯑꯩꯉꯣꯟꯗꯥ ꯌꯦꯡꯒꯦ ꯎꯝ ꯊꯣꯛꯂꯛꯇꯔꯤ ꯌꯨꯖꯔ ꯑꯥꯏ ꯗꯤꯗꯨꯇꯪ ꯊꯣꯛꯇꯥ ꯉꯥꯏꯔꯤ
ꯎꯝ ꯐꯖꯅ ꯇꯧ ꯀꯩꯅꯣ ꯇꯧꯗ꯭ꯔꯤꯕꯒꯤꯅꯤ
ꯎꯝ ꯑꯣꯏꯔꯝꯅꯤ ꯇꯥꯛꯁꯀꯥ ꯑꯝꯇꯥ ꯇꯧ
ꯑꯧ ꯀꯝꯄ꯭ꯂꯤꯠ ꯇꯧꯕ ꯌꯥꯗꯦꯅ ꯂꯩꯗꯅ ꯍꯧꯖꯤꯛꯀꯤ ꯑꯩꯅ ꯑꯩꯅ ꯊꯥꯔꯛꯄ ꯑꯗꯨꯃꯥꯏꯅ
ꯅꯨꯃꯤꯠ ꯇꯔꯦꯠꯅꯤ ꯉꯥꯏꯕꯗ ꯑꯃꯨꯛ ꯋꯥꯗꯣꯏꯅꯤꯗꯣ
ꯑꯣ ꯍꯥꯞꯇꯥ ꯑꯃꯥ ꯂꯩꯔ ꯆꯪꯉꯛꯇꯣꯏꯕ ꯑꯗꯨꯒ ꯅꯪ ꯀꯩꯅꯣꯇꯧꯕ ꯃꯤ ꯑꯇꯣꯞꯄ ꯑꯃ ꯀꯩꯅꯣ ꯇꯧꯍꯜꯂꯒ ꯄꯥꯏꯔꯁꯨ ꯑꯗꯨꯗ ꯖꯨ ꯑꯃꯨꯛꯀꯥ ꯆꯪꯉꯛꯇꯣꯏꯕ ꯑꯗꯨꯃꯥꯏꯅ ꯁꯨꯃꯥꯏꯅ
ꯎꯝ ꯑꯗꯣ ꯍꯧꯖꯤꯛ ꯍꯧꯖꯤꯛ ꯍꯞꯇꯥ ꯑꯃ ꯉꯥꯏꯅꯔꯒ ꯃꯤ ꯐꯣꯟ ꯇꯧꯅ꯭ꯗꯔꯁꯨ ꯌꯥꯏꯌꯦ ꯑꯗꯣ
ꯑꯣ ꯍꯣꯏꯅꯦ ꯑꯗꯣ ꯃꯤ ꯑꯇꯣꯞꯄ ꯑꯃꯒꯁꯨ ꯄꯨꯡ ꯑꯃ ꯁꯨꯃꯥꯏꯅ ꯃꯉꯥꯔꯛ ꯋꯥꯔꯤ ꯁꯥꯟꯅꯗꯣꯏꯕ
ꯍꯣꯏ ꯍꯞꯇꯥ ꯑꯃꯥꯃꯝ
ꯑꯣ ꯑꯗꯣ ꯍꯞꯇꯥ ꯑꯃ ꯂꯩꯔ ꯅꯦꯛꯁ ꯍꯞꯇꯥꯗ ꯑꯃꯨꯛ ꯆꯪꯉꯛꯇꯣꯏꯕ
ꯍꯧꯖꯤꯛ ꯍꯧꯖꯤꯛ ꯁꯥꯟꯅꯔꯗꯤ ꯑꯗꯨꯝ ꯗ꯭ꯨꯔꯦꯁꯟꯗꯣ ꯑꯗꯨꯗꯩ ꯑꯗꯨꯝ ꯄꯥꯅꯤꯌꯦ ꯍꯧꯖꯤꯛ ꯅꯪ ꯑꯩ ꯁꯥꯟꯅꯔꯩꯗꯅ ꯍꯣꯔꯦꯟ ꯀꯅꯥꯅꯣꯝꯒ ꯁꯥꯟꯅꯕꯗꯅꯦ ꯑꯗꯨꯝ ꯃꯊꯪꯒꯤ ꯁꯟꯗꯦ ꯑꯗꯨꯝ ꯑꯗꯨꯗ ꯆꯪꯉꯛꯇꯣꯏ ꯑꯣꯏꯔꯝꯅꯦꯕ
ꯑꯣ ꯑꯣ ꯎꯝ
ꯀꯩꯁꯨ ꯄꯩꯁꯥꯗꯣ ꯍꯞꯇꯥ ꯑꯃꯥꯃꯝ ꯉꯥꯏꯅꯔꯣꯏꯕ ꯑꯗꯨꯝ ꯑꯃꯃꯥꯝꯒꯤ
ꯑꯣ ꯑꯦ ꯑꯗꯨꯗꯤ ꯌꯥꯝ ꯊꯤ ꯌꯥꯏ ꯀꯩꯅꯣ
ꯎꯝ ꯁꯥꯟꯅꯔꯤ ꯃꯇꯤꯛ ꯃꯌꯥꯝ ꯇꯥꯂꯤꯅꯦ
ꯎꯝ ꯑꯗꯨꯗꯤ ꯑꯩ ꯃꯤ ꯃꯊꯪ ꯃꯊꯪ ꯁꯥꯟꯅꯔꯒꯦꯅꯦ ꯍꯦꯛꯇ
ꯑꯗꯨꯅꯦ ꯏꯃꯥꯟꯅꯕꯤꯅ ꯑꯩꯉꯣꯟꯗ
ꯍꯥꯄꯣ ꯍꯥꯄꯣ ꯅ ꯇꯧ ꯇꯧ ꯅꯃꯥꯅꯕꯤꯁꯨ ꯇꯧ ꯇꯧꯋꯣꯅ ꯅꯥꯍꯟꯗꯩ ꯍꯥꯏꯔ ꯂꯩꯕꯅꯦ ꯑꯩ ꯑꯦꯛꯖꯥꯝ ꯇꯧꯔꯤꯀꯥꯟꯗꯣ ꯑꯗꯨꯗ
ꯎꯝ
ꯑꯩꯗꯤ ꯀꯛꯄꯨ ꯀꯛꯎꯔꯕꯅꯦ ꯅꯪ ꯉꯁꯥꯏ ꯄꯜꯂꯛꯄꯗꯨꯗ ꯑꯃꯨꯛ ꯍꯥꯞꯄꯤꯅꯦ
ꯎꯝ ꯍꯥꯈꯣꯍꯦ ꯀꯩꯅꯣ ꯇꯧꯕ ꯑꯁ ꯑꯗꯨꯗꯤ ꯑꯩꯗꯤ ꯌꯥꯝ ꯁꯥꯟꯅꯔꯅꯤꯕꯣ ꯏꯁ
ꯍꯜ ꯄꯨ ꯍꯥ ꯇ ꯑꯂ
ꯎꯝ ꯀꯅꯥ ꯀꯅꯥꯅꯣ ꯈꯔ ꯃꯊꯪ ꯃꯊꯪ ꯍꯥꯞꯄꯜꯂꯒ
ꯑꯧ ꯅꯪ ꯑꯗꯨꯗꯁꯨ ꯃꯌꯥꯝ ꯂꯩ
ꯃꯣꯏ ꯃꯌꯥꯝꯖꯤꯒ ꯎ
ꯎꯝ ꯃꯅꯤꯄꯨꯔꯒꯤ ꯃꯣꯏꯒꯤ ꯗꯤꯄꯥꯔꯠꯃꯦꯟꯀꯤ ꯑꯣꯖꯥꯅꯔ ꯀꯩꯅꯣ ꯄꯨꯊꯣꯛꯑꯦ ꯍꯥꯏꯕꯒ ꯑꯗꯨꯝ ꯍꯥꯏꯕꯅꯦ
ꯑꯣ ꯑꯗꯨꯗꯤ
ꯑꯗꯨꯃꯥꯏ ꯍꯥꯏ ꯀꯨꯏꯔꯕꯅꯤ ꯍꯥꯏꯌꯦ ꯑꯗꯨꯦꯛꯇꯣ
ꯑꯣ ꯑꯗꯨꯣꯅꯦ ꯑ ꯑꯉꯥꯡꯅ ꯎ ꯏꯅꯦꯅ ꯀꯩꯅꯣ ꯇꯧꯕ ꯈꯨꯗꯤꯡꯣ ꯄꯩꯁꯥ ꯇ꯭ꯔꯥꯟꯁꯦꯛꯁꯟ ꯇꯧꯕ ꯈꯨꯗꯤꯡꯒꯤ ꯄꯩꯁꯥ ꯆꯪꯉꯛꯑꯦꯅ ꯍꯥꯏꯕ ꯑꯩꯅ ꯀꯩꯅꯣ ꯇꯧꯒꯦ ꯈꯜꯂꯝꯗ
ꯎꯝ
ꯂꯧꯍꯧꯒꯦ ꯈꯜꯂꯝꯃꯣꯒ ꯂꯧꯈꯤꯗ꯭ꯔꯦ ꯑꯗꯨꯗꯣ ꯑꯃꯨꯛ ꯀꯤꯕ ꯀꯩꯅꯣꯗꯤ ꯀꯩꯕꯥꯅ ꯀꯩꯅꯣ ꯑꯥ ꯍꯥꯏꯗꯤ ꯑꯦꯀꯥꯎꯟꯗꯣ ꯑꯗꯨꯗ ꯗꯥꯏꯔꯦꯛ
ꯎꯝ ꯃꯥꯅꯦ ꯁꯤꯅ ꯑꯃꯨꯛ ꯐꯣꯟ ꯅꯝꯕꯔ ꯈꯛꯇꯪꯅꯤꯅꯦ ꯑꯃꯨꯛ ꯈꯔ ꯐꯩꯅꯦ
ꯎꯝ ꯁꯤꯅ ꯁꯤꯗꯣ ꯑꯦꯀꯥꯎꯟ ꯅꯝꯕꯔ ꯍꯥꯞꯄꯣꯏꯗꯕ ꯅꯠꯇ꯭ꯔꯣ ꯑꯥ ꯍꯣꯏ ꯍꯣꯏ ꯍꯣꯏ ꯐꯣꯟ ꯅꯝꯕꯔꯗꯨꯒ ꯑꯩꯒꯤ ꯄꯤꯌꯥꯏ ꯎꯝ ꯑꯗꯨꯒ ꯃꯥꯜꯂꯦ
ꯍꯣꯏ ꯑꯗꯨꯃꯥꯏꯅ ꯆꯪꯉꯝꯗꯧ ꯃꯥꯜꯂꯦ ꯑꯩꯁꯨ ꯀꯥꯎꯔꯦ
ꯎꯝ
ꯗꯥꯔ
ꯌꯨ ꯄꯤ ꯑꯥꯏ ꯍꯥꯏꯔꯧꯋꯦꯕ ꯑꯗꯨ ꯎꯝ ꯎ ꯌ ꯄꯤ ꯑꯥꯏꯗꯨ ꯏꯡꯕꯤꯈ꯭ꯔ ꯂꯣꯏꯔꯦꯗꯅ ꯌꯨ ꯄꯤ ꯑꯥꯏꯗꯨꯗꯤ ꯑꯃꯗ ꯑꯃꯗꯁꯨ ꯑꯗꯨꯝ ꯐꯣꯡꯕꯤꯅꯩꯗꯨꯅꯤ
ꯍꯣꯏ
ꯎ
ꯎ ꯊꯪꯈꯤꯗꯣꯔꯦ ꯑꯩ ꯍꯣꯔꯦꯟ ꯆꯥꯅꯕ ꯂꯩꯔꯥ
ꯌꯥꯔꯦ ꯌꯥꯝ ꯆꯁ ꯔꯅ ꯈꯔ ꯈ ꯈ
ꯇꯤꯅꯥꯥꯛꯀꯨꯝꯃꯤ ꯆꯨꯔꯦ ꯃꯃꯥꯏ
ꯎꯝ
ꯔꯁꯃꯤ ꯈꯣꯏ ꯌꯥꯅꯤꯡꯕ
ꯅꯌꯦ
ꯎꯝ ꯑꯃꯗꯨ ꯑꯦꯛꯖꯥꯝ ꯇꯥꯡ ꯀꯌꯥ ꯂꯩꯅꯣ
ꯍꯥ
ꯑꯦꯛꯖꯥꯝ ꯇꯥꯡ ꯀꯌꯥꯗꯣꯏꯅꯣ ꯑꯃꯃꯗ
ꯝ ꯑꯩꯅ ꯈꯟꯕꯗ ꯅꯨꯄꯤ ꯗꯦ ꯊ꯭ꯔꯤ ꯃꯥꯜꯂꯦ
ꯐꯤꯗꯒꯌꯥ
ꯎꯝ ꯁꯨꯏ ꯑꯋꯥꯏꯗꯒꯤꯗꯤ ꯑꯣꯏꯔꯅꯤ ꯆꯞ ꯆꯥꯅꯗꯤ ꯑꯩ ꯈꯪꯗ꯭ꯔꯦ
ꯎꯝ
ꯑꯗꯨꯒ ꯂꯣꯏꯕꯗꯨ ꯗꯦꯠ ꯇꯦꯟ ꯍꯥꯏꯕ꯭ꯔꯣ
ꯎꯝ
ꯑ ꯑꯗꯨꯦꯇꯤ ꯅꯅꯥꯂꯦ
ꯃꯣꯏꯁ ꯍꯧꯖꯤꯛ ꯃꯔꯤ ꯇꯪꯅꯔꯑꯅꯤ
ꯎꯝ
ꯍꯔꯃꯂ
ꯀꯩꯅꯣꯃꯨꯛ ꯇꯧꯗꯣꯏꯅꯦ ꯍꯥꯏꯕ ꯗꯦ ꯑꯗꯥꯏ ꯑꯗꯥꯏ ꯃꯇꯥꯡꯗꯨꯗ ꯑꯃꯨꯛ ꯗꯦꯠ ꯏꯂꯚꯦꯟ ꯇꯨꯋꯦꯜꯕ ꯑꯗꯥꯏꯗ ꯑꯣꯏꯗꯧ ꯃꯥꯜꯂꯦ ꯆꯞ ꯆꯥꯅꯗꯤ ꯈꯪꯗ꯭ꯔꯦ ꯑꯩꯈꯣꯏꯠꯁꯦ ꯑꯉꯥꯡ ꯎꯅꯔꯅꯤꯕ
ꯎꯝ ꯑꯃ ꯎꯟꯁꯨ ꯃꯨꯁꯠꯇꯗꯦꯅꯥ
ꯑꯗꯨꯁꯨꯨꯛ ꯆꯠꯇꯣꯏꯅꯦꯕ
ꯎꯝ ꯀꯔꯤ ꯂꯩ ꯀꯗ
ꯈꯣꯡꯗꯦꯔꯦ ꯁꯣꯝꯗ ꯑꯉꯥꯡꯗꯨ ꯁꯅ ꯇꯧꯕꯅꯤꯅ ꯑꯃꯨꯛ ꯑꯗꯣ ꯈꯪꯒꯤ ꯀꯔꯤ ꯀꯩꯅꯣ ꯁꯤꯁꯤꯡꯟꯅꯔꯤꯕ ꯖꯥꯠꯅꯣ ꯑꯉꯥꯡꯗꯣ ꯑꯃ ꯈꯛ ꯑꯣꯏꯔꯗꯤ ꯃꯤ ꯑꯃꯗꯪ ꯌꯥꯗꯧꯕꯀꯣ
ꯑꯅꯤꯒ ꯁꯨꯔꯦꯗꯅꯦ ꯍꯥꯏꯁꯦ
ꯑꯅꯤꯒ ꯁꯨꯔꯦ ꯑ ꯑꯩꯈꯣꯏꯃꯥꯈꯜꯅꯗꯤ ꯁꯨꯡꯌꯥ ꯌꯥꯔꯕ ꯈꯣꯏꯃꯥꯈꯩ ꯍꯩꯇꯦꯕ
ꯎꯝ
ꯑꯗꯨꯅ ꯁꯦꯝꯦꯟꯆꯥ ꯂꯩꯕ ꯌꯥ ꯇꯥꯔꯒꯗꯤ ꯅꯠꯇ꯭ꯔꯒ ꯆꯦꯡꯅꯥꯎꯗꯣ ꯑꯩꯈꯣꯏꯗ ꯂꯩꯗꯣꯏ ꯑꯣꯏꯇꯥꯔꯒꯗꯤ ꯐꯕ
ꯍꯣꯏ
ꯀꯔꯝꯕ ꯇꯧꯗꯣꯏꯅꯣ ꯈꯪꯗꯦ ꯀꯩꯗ ꯁꯤꯖꯤꯟꯅꯩꯖꯥꯠꯅꯣ ꯑꯩ ꯈꯪꯗꯦ ꯌꯨꯝꯗꯒ ꯂꯩꯇ꯭ꯔꯦ
ꯍꯣꯏ ꯑꯩ ꯑꯉꯥꯡ ꯇꯨꯏꯁꯟ ꯀꯩꯅꯣꯗꯒꯤ ꯇꯥꯡ ꯑꯃꯗꯒꯤꯩ ꯑꯃꯨꯛ ꯑꯦꯛꯖꯥꯝ ꯍꯧꯔꯤꯅꯤꯅꯦ
ꯑꯣ ꯅꯪꯦ ꯃ ꯅꯦ ꯃ
ꯎꯝ ꯍꯧꯔ ꯃꯊꯪ ꯃꯊꯪ ꯑ ꯂꯣꯏꯕꯒ ꯑꯃꯃꯨꯛ ꯍꯧꯔꯛꯑꯅꯤ ꯐꯖꯅꯤꯁꯀꯨꯟꯗ ꯃꯥꯅꯗ ꯃ
ꯎꯝ
ꯕꯅꯦ
ꯇꯥꯗ ꯅꯪ ꯏꯁꯩ ꯉꯪꯕ ꯌꯥꯗꯦ ꯍꯥꯏꯕꯗꯨꯗꯤ ꯏꯁꯩ ꯍꯦꯟꯅ ꯉꯪꯅꯤꯡꯉꯦꯗ
ꯑꯗꯦ ꯍꯥꯟꯅꯦ ꯎꯝ ꯍꯣꯏꯍ ꯁꯥꯟꯅ ꯁꯥꯟꯅꯅ ꯆꯥꯛꯁꯦ ꯇꯥꯕ ꯈꯪꯍꯧꯗꯦ ꯅꯦꯀꯣꯗꯅꯤ ꯁꯨꯔꯦ
ꯍ ꯌꯥꯝ ꯆꯥꯗꯅꯕ ꯅ ꯇꯦꯡꯀꯣꯠꯇ ꯆꯥꯏꯔꯕ
ꯑꯗꯨꯒ ꯌꯥꯝ ꯆꯥꯔꯕ ꯑꯅꯤꯔꯛ ꯆꯥꯔꯕ ꯎꯝ
ꯀꯩꯀꯥꯟꯦꯅꯃꯤꯕꯗꯨ ꯊꯤ
ꯎꯝꯅꯅꯨꯡꯉꯥꯏꯗ ꯂꯣꯏꯁꯤꯜꯂꯒꯦ ꯌꯥꯔꯣꯏ ꯑꯩ
ꯍꯜꯂꯣ
ꯍꯦꯟꯅ ꯆꯥꯅꯤꯡꯉꯛꯑꯅꯤ ꯈꯔꯦꯟꯗꯤꯨ ꯆꯠꯂꯅꯤ ꯎꯝ ꯑꯩꯈꯣꯏꯅꯤꯅꯦ ꯌꯥꯝ ꯂꯥꯛꯇꯣꯏꯕ ꯃꯆꯥ ꯑꯅꯤꯒ ꯃ ꯂꯩꯒ
ꯍꯝ
ꯃꯣꯏ ꯂꯥꯛꯇꯣꯏꯕ ꯑꯗꯨꯗꯨꯒꯤ ꯍꯥꯏꯥꯏ ꯄꯄꯥꯒꯤ ꯄꯄꯥꯒꯤ ꯊꯣꯡꯕꯗ ꯊꯣꯡꯈ꯭ꯔꯕꯅꯦꯕ ꯍꯟꯖꯥꯡꯕꯨꯗꯤ ꯄꯨꯂꯞ
ꯑꯥ
ꯃꯣꯏꯁꯦ ꯑꯉꯥꯡ ꯁꯀꯨꯜ ꯀꯥꯍꯧꯗꯣꯏꯅꯤꯅ ꯀꯃꯥꯛ ꯀꯣꯏꯊꯣꯔꯛꯑꯣ ꯍꯥꯞꯄꯝꯃꯣꯏꯌꯦꯦ
ꯎꯝ ꯎꯝ ꯂꯥꯝꯁꯜꯂꯛꯀꯗꯣꯔꯦ
ꯎꯝ ꯍꯝ ꯀꯥꯏꯗꯤꯂꯣꯑ ꯎ ꯊꯜꯂꯦ ꯍꯥꯏ ꯇꯨ ꯃꯣꯏ ꯍꯥꯏꯔꯅꯤ ꯍꯥꯎꯗꯦ
ꯍꯟꯗꯛꯁꯦ ꯇꯨꯝꯒꯤ ꯇꯨꯝꯒꯤ ꯇꯧꯔꯒ ꯅꯨꯡꯗꯥꯡ ꯈꯛꯇꯪꯗꯤ ꯇꯨꯝꯕ ꯌꯥꯕ ꯑꯌꯨꯛ ꯅꯨꯡꯊꯤꯟꯗꯤ ꯇꯨꯝꯕ ꯌꯥꯝ ꯌꯥꯗꯦꯕ
ꯑꯣ
ꯐꯃꯨꯡꯗ
ꯑꯩꯅꯅꯦ ꯇꯨꯝꯕꯗꯤ ꯑꯗꯨꯝ ꯇꯨꯝꯅꯤꯡꯗꯣꯏꯕ ꯇꯨꯝꯕ ꯌꯥꯕ꯭ꯔꯥ ꯑꯗꯨ ꯨꯡꯖ ꯌꯥꯔꯣꯏꯗꯣꯏꯗꯣ ꯇꯕꯨꯗꯤ ꯍꯟꯗꯛꯄꯨꯗꯤ ꯑꯍꯤꯡꯕꯨꯗꯤ ꯈꯔ ꯈꯔꯕꯨꯗꯤ ꯇꯣꯃꯦꯗꯥ
ꯑꯥ
ꯍꯥꯟꯅꯩ ꯑꯗꯨꯃꯥꯏꯅꯃꯛꯇꯤ ꯇꯧꯗ꯭ꯔꯦꯕ ꯑꯩ ꯇꯨꯝꯃꯦꯕ ꯁꯨꯛꯇꯨꯡ ꯇꯨꯝꯗꯕꯤ ꯑꯃ ꯇꯧꯔꯨꯔꯕꯅꯦꯕ ꯑꯩꯁꯦ ꯑꯍꯨꯝ ꯃꯔꯤ ꯑꯗꯨꯝ ꯇꯥꯔꯒ ꯇꯨꯝꯒ ꯇꯨꯝꯗꯕꯤ ꯑꯗꯩꯗꯤ ꯑꯁ ꯑꯗꯨꯨꯃꯥꯏꯅ ꯇꯧꯔꯝꯅꯦ ꯑꯗꯣ ꯈꯔꯕꯨꯗꯤ
ꯎꯝ ꯑꯩꯗꯤ ꯀꯥꯏꯗꯒꯦ ꯅꯨꯡꯗꯥꯡꯕꯨꯗꯤ ꯇꯨꯝꯃꯦ ꯑꯗꯨꯗꯨꯒ ꯑꯩ ꯅꯨꯡꯊꯟꯁꯦ ꯇꯨꯝꯅꯤꯡꯕꯅꯦ ꯇꯨꯝꯕ ꯌꯥꯗ꯭ꯔꯦ ꯇꯨꯝꯕ ꯆꯪꯉꯒꯦ ꯏꯃꯥꯛꯑꯦ ꯄꯨ
ꯎꯝ
ꯒꯨꯗ ꯅꯥꯏ ꯊꯕꯛꯁꯨ ꯂꯣꯏꯔꯦ ꯀꯩꯗꯧꯔꯨꯅꯤ ꯑꯩꯁꯦ
ꯅꯪ ꯑꯗ ꯆꯥꯛꯊꯣꯛꯄꯗꯣ ꯃꯤꯅꯠ ꯑꯅꯤ ꯑꯍꯨꯝꯒꯗꯤ ꯐꯥꯒꯗꯅꯣ
ꯍꯥ ꯑꯣ ꯑꯁ ꯑꯃꯛ ꯍꯥꯟꯅ ꯆꯪꯅꯤꯡꯉꯤꯗ ꯀꯥꯏꯗꯒꯤ ꯍꯥꯏꯖꯕꯅ ꯐꯃꯨꯡꯅ ꯀꯥꯗ ꯍꯦꯟꯗꯣꯛꯅꯤꯡꯗꯦꯗ
ꯑꯩꯁꯨ ꯁꯨꯝ ꯍꯥꯏꯔꯤꯕꯥꯅꯤꯗ ꯏꯁꯥꯁꯨ ꯇꯧꯗꯣꯔꯤꯕꯅꯤ
ꯆꯅꯝꯁꯦ ꯃꯅꯤꯡꯗ ꯌꯥꯜꯂꯒ ꯌꯨꯝꯗ ꯇꯥꯕꯗꯣ ꯃꯅꯤꯡꯗ ꯌꯥꯜꯂꯒ ꯊꯝꯕꯅꯦꯕ ꯑꯗꯨꯒ ꯄꯥꯏꯔꯨꯕꯅꯦꯕ ꯈꯣꯛꯄꯒꯤ ꯑꯗꯨꯒ ꯇꯦꯔꯥꯛ ꯈꯨꯝꯕꯤ ꯆꯨꯔꯦ ꯍꯥꯏꯕ ꯂꯨꯖꯕꯗꯤ ꯌꯥꯒꯦꯔꯣꯏ ꯆꯥꯛꯆꯥꯗ ꯉꯥꯏꯔꯤꯕꯅꯤꯅ
ꯑꯣ
ꯅꯣꯡꯃꯪꯉꯦ ꯁꯣꯟꯝꯗꯗꯤ
ꯎꯃꯗ
ꯎꯝ ꯑꯁꯣꯝꯗ ꯑꯩꯈꯣꯏꯔꯣꯝꯗꯕꯨꯗꯤ ꯅꯠꯇꯦ
ꯍ ꯍꯣꯏ ꯁꯤꯗꯁꯨ ꯉꯇꯪ ꯃꯃꯥꯡꯗ ꯍꯥꯏꯐꯦꯠ ꯍꯥꯏꯐꯦꯠ ꯃꯪꯒꯦ ꯃꯪꯒꯦ ꯇꯧꯔꯝꯃꯦ
ꯎꯝ ꯃ ꯉꯝꯃꯦ ꯑꯗꯨꯒ
ꯑꯩꯈꯣꯏ ꯑꯃ ꯈꯔ ꯍꯧꯒꯦ ꯌꯦꯔꯨꯝ ꯂꯩꯕ ꯆꯠꯄ ꯇꯠꯂꯦ ꯌꯦꯔꯨꯝ ꯂꯩꯕ ꯍꯧꯈ꯭ꯔꯦ
ꯑꯣꯄꯔ ꯦꯔ
ꯌꯦꯔꯨꯝ ꯀꯌꯥ ꯄꯤꯔꯤꯒꯦ ꯍꯧꯖꯤꯛ ꯈꯪꯕ꯭ꯔꯥ
ꯄꯤꯔꯝ ꯀꯌꯥ ꯄꯤꯕꯅꯣ ꯈꯪꯗꯒꯦ ꯀꯩꯅꯣ ꯇꯧꯋꯤ ꯄ꯭ꯂꯦꯠ ꯑꯣꯏꯅ ꯂꯩ ꯑꯩꯈꯣꯏꯒꯤ ꯑꯩꯈꯣꯏꯁꯤ ꯌꯦꯔꯨꯝ ꯇꯥꯕ ꯀꯟꯕꯅꯤꯅ
ꯍꯥꯥ
ꯑ ꯇꯥꯗꯦ ꯅꯪ ꯉꯥꯏꯗꯧ ꯍꯥꯏꯀꯣꯀꯣ ꯀ ꯄ ꯍꯥꯞꯄꯒ ꯑꯣꯟ ꯇꯧꯔꯝꯗꯕꯒꯤ
ꯎꯝ ꯀꯌꯥ ꯀꯌꯥꯝꯃ ꯀꯏꯔꯒꯦ ꯅꯨꯄꯤ
ꯀꯍꯦꯅ ꯂ ꯇꯛꯁꯨ ꯇ꯭ꯋꯦꯟꯇꯤ ꯑꯣꯏꯌꯦ ꯌꯨꯝꯁꯥꯒꯤꯗꯣ
ꯑꯣ ꯑꯗꯨꯅꯗꯤ ꯈꯔ ꯍꯦꯟꯕꯅꯤ
ꯑꯥ ꯑꯗꯨꯅꯗꯤ ꯈꯔ ꯍꯦꯈꯤꯗꯅ ꯑꯗꯨꯅꯦ ꯌꯥꯝ ꯊ꯭ꯔꯤ ꯇ꯭ꯋꯦꯟꯇꯤ ꯑꯣꯏꯌꯦꯕ ꯌꯁꯥꯒꯤ ꯑꯥꯗꯣꯔꯦ ꯄꯩꯁꯥ ꯑꯗꯨ ꯂꯣꯏꯔꯒ ꯄ꯭ꯔꯣꯁꯦꯁ ꯑꯩ ꯀꯣꯜ ꯑꯃꯗ ꯇꯧꯔꯛꯀꯦ ꯑꯦ ꯀꯩꯅꯣ ꯇꯧꯔꯛꯑꯣꯅ ꯅꯪꯅ ꯑꯃꯨꯛ ꯇꯧꯔꯛꯑꯣ ꯑꯩꯉꯣꯟꯗ ꯑꯗꯨꯒ ꯄ꯭ꯔꯣꯁꯦꯁꯇꯣ ꯍꯥꯏꯔꯛꯀꯦ ꯑꯩ ꯁꯤꯗ ꯑꯣꯏꯅ ꯇꯧꯔꯛꯑꯣ ꯃꯇꯝ ꯃꯥꯡꯍꯟꯗꯕꯤꯗ ꯑꯩ ꯅꯝꯕꯔꯗ ꯅꯝꯃꯒ
ꯀꯣꯜ ꯇꯧꯐꯝꯗꯨꯣ ꯀꯗꯥꯏꯗ ꯌꯥꯎꯒꯦ ꯈꯪꯗꯦꯌꯦ
ꯅꯪ ꯌꯥꯔꯛꯀꯅꯤ ꯍꯧꯖꯤꯛ ꯍꯧꯖꯤꯛ ꯊꯣꯛꯂꯛꯄ꯭ꯔꯥ ꯌꯦꯡꯒꯦ ꯌꯥꯀꯣ ꯎꯝ ꯍꯞꯈꯔꯦ ꯃꯤꯅꯤꯠ ꯑꯃꯇꯥ ꯉꯥꯏ ꯑꯗꯨꯒ ꯊꯣꯛꯂꯛꯄ ꯌꯦꯡꯒꯦ
ꯌꯦꯁ ꯌꯦꯡꯁꯤ
ꯌꯦꯡꯉꯁꯤ ꯌꯦꯡꯉꯁꯤ
ꯎꯝ
ꯅ
ꯁꯪꯒꯤꯁꯦ ꯆꯥꯡꯉꯦꯅ ꯇꯧꯕ ꯃꯥꯜꯂꯦ
ꯑ ꯑꯥꯎ ꯅꯉꯥꯟ
ꯄꯩꯁꯥ ꯏꯌꯥꯔ ꯂꯥꯏꯅ ꯍꯦꯛꯇ ꯍꯥꯐꯝꯗꯤ ꯊꯣꯛꯇꯦ ꯀꯩꯒꯨꯝꯕ ꯈꯔꯗꯤꯇ ꯂꯩꯐꯝ ꯊꯣꯛꯑꯦ
ꯎ ꯂꯩꯔꯝ ꯊꯣꯛꯑꯦ ꯆꯨꯝꯃꯦ ꯅꯪ ꯍꯥꯏꯗꯣ
ꯈꯪꯗꯔ꯭ꯦꯗꯥ ꯀꯩꯅ ꯁꯄ ꯈꯣꯠꯂꯁꯤꯕ ꯑꯩꯕꯣ ꯑꯩꯁꯦ ꯉꯁꯥꯏꯗꯤ ꯆꯥꯅꯤꯡꯗꯦꯅ ꯀꯩꯁꯨ ꯆꯥꯔꯨꯗ꯭ꯔꯦꯕ
ꯎꯝ ꯑꯩꯁꯨ ꯈꯪꯂꯥꯝꯅꯈꯠꯂꯛꯏꯅꯦ ꯑꯩꯁꯨ ꯑꯗꯨꯏꯅꯦ ꯆ ꯆꯥꯁꯤꯜꯂꯤꯗꯣ ꯅꯠꯇ꯭ꯔꯗꯤ ꯍꯣꯔꯦꯟ ꯍꯟꯖꯥꯡ ꯑꯉꯥꯎꯕ ꯉꯥꯏꯔꯅꯤ
ꯎꯝ
ꯑꯗꯨꯝ ꯆꯥꯔꯕꯅꯦ